ꯎꯝ ꯍꯜꯂꯣ꯫
ꯑ ꯀꯩꯗꯧꯔꯤꯅꯣ꯫
ꯁꯨꯝ ꯐꯝꯃꯝꯕꯅꯦ ꯅꯪꯗꯤ꯫
ꯑꯩꯁꯨ ꯁꯨꯝ ꯂꯩꯔꯦ ꯐꯝꯃꯤꯌꯦ ꯉꯥꯁꯤ ꯀꯥꯏ ꯆꯥꯠꯀꯦ ꯅꯪꯗꯤ꯫
ꯍꯥꯥ
ꯉꯁꯤ ꯀꯥꯏ ꯀꯥꯏ ꯆꯥꯠ ꯀꯦ
ꯎꯝ ꯉꯁꯤ ꯁꯤ ꯀꯣ ꯑꯥ ꯂꯧ ꯆꯥꯠꯂꯦ ꯂꯧ ꯈꯣꯏꯕ꯫
ꯅꯨꯉꯥꯏꯅꯦ
ꯑꯦ ꯂꯧ ꯈꯣꯏꯕ ꯆꯪꯄꯗꯨ ꯋꯥꯕꯗꯨꯕꯨ ꯅꯨꯡꯉꯥꯏ ꯍꯥꯏꯅꯤ ꯅꯪꯗꯤ꯫
ꯎꯝ ꯅꯨꯉꯥꯏꯔꯝꯅꯤ꯫
ꯍꯌꯦꯡ ꯍꯌꯦꯡꯗꯤ ꯁꯟꯗꯦꯅꯦ ꯁꯟꯗꯦ ꯍꯌꯦꯡꯒꯤ ꯀꯥꯏ ꯆꯠꯀꯅꯤ꯫
ꯍꯌꯦꯡꯁꯦ ꯈꯪꯗꯦꯅꯦ꯫ ꯆꯠꯇꯧ ꯃꯥꯟꯗꯦꯗ ꯈꯟꯗꯤ ꯍꯧꯒꯠꯄꯁꯨ ꯉꯝꯃꯔꯣꯏ꯫
ꯎꯝ ꯆꯔꯁ ꯆꯥꯠꯀꯗ꯭ꯔꯥ
ꯎꯝ ꯆꯠꯂꯔꯣꯏ ꯕꯣꯜ ꯑꯣꯏꯅ ꯌꯦꯡꯒꯅꯤ
ꯎꯝ ꯎꯝ ꯌꯥꯝ ꯐꯩ꯫
ꯅꯪꯗꯤ꯫
ꯑꯩ ꯁꯨ ꯌꯨꯝꯗ ꯑꯗꯨꯝ ꯂꯩꯅꯤꯗ ꯍꯌꯦꯡꯗꯤ ꯁꯟꯗꯦꯅꯤꯅ꯫ ꯀꯝ ꯇ ꯆꯂꯣꯏ꯫
ꯁꯤꯡꯖꯨ ꯃꯤꯃꯤ ꯁꯤꯡꯖꯨ ꯇꯧꯕ ꯌꯥꯗꯣꯏꯔꯣ꯫
ꯑ ꯌꯦꯡꯕ ꯇꯥꯔꯦ ꯍꯌꯦꯅ꯫
ꯅꯪꯗꯤ ꯆꯥꯒꯗꯔ ꯍꯌꯦꯡ ꯁꯤꯡꯖꯨ꯫
ꯆꯥꯕ ꯇꯜꯂꯦꯗ ꯑꯩꯈꯣꯏꯒꯤ ꯁꯦꯝꯕꯤꯅꯕꯉꯥꯏ ꯃꯤ ꯂꯩꯗꯦꯅ꯫
ꯎꯝ
ꯁꯦꯝꯕꯤꯅꯤꯡꯉꯥꯏ ꯃꯤ ꯂꯩꯇꯦꯅ꯫
ꯎꯝ
ꯅꯪ ꯁꯦꯝꯕꯤꯒꯦꯔꯣ꯫
ꯌꯥꯅꯤꯅ ꯑꯁꯦꯃ ꯌꯥꯏꯅ ꯆꯔꯁꯦ ꯂꯈꯔꯣ ꯑꯩꯈꯣꯏꯗ꯫
ꯌꯥꯏ ꯑꯗꯨ ꯑꯣꯏꯗꯤ ꯂꯥꯛꯄ ꯇꯥꯔꯦ꯫
ꯑꯗꯣ ꯅꯣꯏꯗꯤ ꯕꯣꯜꯒꯨꯝꯕ ꯌꯦꯡꯗꯕ꯭ꯔꯣ꯫
ꯕꯣꯜ ꯌꯦꯡꯉꯦ ꯅꯨꯡ ꯍꯌꯦꯡꯒꯤꯁꯨ ꯌꯦꯡꯒꯅꯤ꯫
ꯑꯣ ꯀꯅꯥꯕꯨ ꯁꯄꯣꯔꯠ ꯇꯧꯒꯅꯤ ꯅꯣꯏꯗꯤ꯫
ꯑꯩꯗꯤ꯫ ꯑꯥ ꯏꯇꯧ ꯃꯦꯁꯤꯕꯨ ꯇꯧꯕꯅꯤꯗ꯫
ꯀꯌꯥ ꯋꯥ
ꯃꯦꯁꯤ ꯃꯦꯁꯤ ꯑꯔꯖꯦꯟꯇꯤꯅꯥ
ꯑꯣ ꯍꯥ
ꯅꯪꯗꯤ
ꯑꯩ ꯈꯪꯗ‌ꯦꯗ ꯀꯅꯥꯒ ꯁꯄꯣ ꯇꯧꯗꯣꯅ‌ꯣ ꯌꯦꯡꯕꯒ ꯍꯩꯇ‌ꯦꯗ
ꯁꯨꯝ ꯍꯪꯕꯅꯤ
ꯎ ꯀꯩ ꯀꯩꯒꯤꯅꯣ
ꯇꯁ ꯌꯦꯅꯤꯒ ꯑꯩꯅ ꯁꯞꯄꯣꯔꯠ ꯇꯧꯕꯗꯣ ꯉꯝꯗ꯭ꯔꯦꯕ ꯑꯗꯨꯝ
ꯅꯪꯅ ꯁꯄꯣꯔꯠ ꯇꯧꯕꯁꯤꯡ ꯑꯝꯇ ꯉꯝꯗꯦ
ꯑꯥꯎ ꯀꯅꯥ ꯑꯣꯏꯔꯛꯑꯝꯅꯦ
ꯕ꯭ꯔꯖꯤꯜ
ꯕ꯭ꯔꯥꯖꯤꯜ ꯅꯠꯇꯦ ꯑꯃ ꯍꯥꯏꯔꯛꯑꯣꯅꯦ
ꯖꯔꯃꯅꯤ
ꯃꯥ ꯄ‌ꯣꯇꯨꯒ
ꯑꯣ ꯄꯣꯇꯨꯒꯜ ꯑꯣ ꯔꯣꯅꯥꯜꯗꯣ
ꯎꯝ
ꯔ‌ꯣꯅꯥꯜꯗꯣ ꯔꯣꯅꯥꯜꯗꯣ ꯁꯞꯄꯣꯔꯠ ꯇꯧꯔꯛꯁꯦ ꯃꯁꯛ ꯐꯖꯕꯒꯤꯗꯣ
ꯔ‌ꯣꯅꯥꯜꯗ‌ꯣꯗ‌ꯣ ꯉꯝꯗ꯭ꯔꯦ ꯀꯩꯗꯧꯕꯩꯅ‌ꯣ ꯈꯪꯗ꯭ꯔꯦ ꯉꯝꯒꯗ꯭ꯔꯥ ꯍꯥꯏꯅ ꯈꯜꯂꯒ ꯉꯝꯗꯦ
ꯉꯝꯃꯗꯤ ꯐꯥꯒꯗꯧꯕꯀꯣ
ꯐꯔꯣꯏ
ꯅꯪꯗꯤ ꯑꯥꯔꯖꯦꯟꯇꯤꯅꯥꯔꯣ
ꯍꯣꯏ
ꯇꯜꯂꯦ ꯑꯔꯖꯦꯟꯇꯤꯅꯥꯁꯦ ꯌꯥꯝ ꯐꯠꯇꯦ
ꯑꯦ ꯀꯩꯒꯤꯅꯣ
ꯀꯩꯅꯣ ꯇꯧꯋꯦ ꯌꯦꯡꯉꯣꯁꯦ ꯇꯧꯑꯣ ꯃꯥꯜꯂꯣ ꯃꯣꯏꯅ ꯇꯧꯕꯁꯤꯡꯗꯣ ꯂꯣꯏꯅ ꯊꯥꯒꯠꯄꯅꯤ
ꯅꯪꯨꯖꯤꯗꯤ ꯑꯩꯁꯤꯗꯤ ꯑꯗꯨꯃꯥꯏꯅꯗꯤ ꯍꯥꯏꯅꯨꯗ
ꯑꯁ‌ꯦꯡꯕꯅ‌ꯦ ꯑꯥꯔꯖꯦꯟꯇꯤꯅꯥꯗꯀꯣ ꯑꯩ ꯃꯦꯁꯤ ꯍꯥꯏꯕ ꯄꯥꯗꯣ ꯑ ꯌꯥꯝ ꯇꯜꯂꯦ ꯃꯥꯅ ꯁꯅ ꯍꯥꯏꯔꯒ ꯀꯣꯏ ꯁꯥꯟꯅꯕꯁꯤꯡꯗꯣ ꯃꯤꯁꯇꯦꯛ ꯂꯩꯔꯁꯨ ꯌꯦꯂꯣ ꯀꯥꯔ ꯔꯦꯗ ꯀꯥꯔ ꯄꯤꯗꯕꯗꯣ
ꯑꯗꯨꯝ ꯃꯥꯗꯤ ꯍꯩꯕꯒꯤꯅꯤꯅ
ꯍꯩꯔꯁꯨ ꯄꯤꯕ ꯌꯥꯏꯅ ꯃꯥꯅ ꯂꯥꯜꯂꯗꯤ
ꯑꯗꯨ ꯑꯣꯏꯔꯁꯨ ꯍꯥꯏꯕꯗꯤ ꯍꯩꯕꯗꯣ ꯈ꯭ꯋꯥꯏꯗꯒꯤ ꯍꯩꯕ ꯑꯣꯏꯕꯅꯤꯅ
ꯍꯩꯔꯁꯨ ꯃꯤꯁꯇꯦꯛꯁꯨ ꯂꯩ ꯅ ꯃꯣꯏꯁꯨ ꯃꯔꯛ ꯃꯔꯛꯇ ꯂꯥꯜꯂꯤ ꯑꯗꯨꯗꯤ ꯑꯗꯨꯗꯅꯤꯅ ꯌꯦꯂꯣ ꯀꯥꯞꯄꯤꯗꯕꯤꯗꯀꯣ ꯑꯩ ꯑꯗꯨꯝ ꯆꯠꯂꯦ ꯍꯦꯝꯕꯣ ꯇꯕꯅꯦ ꯈꯪꯕ꯭ꯔꯥ ꯅꯍꯥꯟꯗꯣ ꯑꯗꯨ ꯑꯣꯏꯔꯁꯨ ꯅꯨꯡꯉꯥꯏꯇꯦ ꯍꯣꯏ
ꯑꯩ ꯌꯥꯝ ꯁꯥꯎꯅꯤꯡꯉꯦ
ꯅꯣꯛꯅꯤꯡꯉꯤꯗꯥ
ꯑꯣ ꯑꯩ ꯃꯦꯁꯤꯁꯦ ꯌꯥꯝ ꯇꯜꯂ‌ꯦ
ꯑꯗꯨ ꯑꯣꯏꯗꯤ ꯍꯌꯦꯡ ꯋꯥꯏ ꯅꯣꯏ ꯅꯣꯏ ꯍꯦꯔꯣꯅ ꯃꯦꯁꯤꯁꯦ ꯄꯣꯠ ꯇꯧꯔꯗꯤ ꯀꯩꯗꯧꯔꯅꯦ
ꯇꯧꯔꯣꯏꯗ ꯑꯩꯅ ꯁꯞꯄꯣꯔꯠ ꯇꯧꯕ ꯃꯥꯁꯨ ꯇꯧꯕꯅꯤꯅ
ꯏꯁ ꯃꯥꯅ ꯇꯧꯕꯗ ꯅꯪꯅ ꯇꯧꯒꯗꯕꯅꯦ ꯅꯪꯅ ꯉꯝꯃꯦ
ꯎꯝ ꯎꯝ ꯑꯗꯣ ꯅꯪꯅ ꯆꯥꯛ ꯌꯦꯟꯁꯥꯡ ꯊꯣꯡꯕꯒꯨꯝꯕ ꯍꯥꯏꯕ꯭ꯔꯥ
ꯍꯥꯎꯗ꯭ꯔꯦꯗꯤ
ꯌꯥꯝ ꯐꯩꯅ ꯍꯥ
ꯂꯣꯏꯅ ꯍꯩꯌꯦꯗ
ꯑꯣ ꯌꯥꯝ ꯐꯩꯌꯦ ꯑꯩꯁꯨ ꯂꯣꯏꯅ ꯍꯩꯇꯕ ꯂꯩꯇꯦ ꯑꯩꯅ
ꯁꯦꯡꯕ
ꯍꯣꯏ
ꯑꯗꯨꯗꯤ ꯅꯪ ꯗꯥꯎꯒꯤ ꯌꯦꯟꯖꯥꯡꯗꯣ ꯑꯣꯛꯁꯥ ꯑꯣꯏꯅ ꯊꯣꯡꯗꯣꯛꯄ ꯍꯩꯕ꯭ꯔꯥ
ꯀꯩ ꯍꯥꯏꯕ
ꯍꯋꯥꯏ ꯍꯋꯥꯏ ꯊꯣꯡꯕꯗꯣ
ꯍꯣꯏ
ꯑꯣꯛꯁꯥ ꯑꯣꯟꯍꯟꯕ ꯍꯩꯕ꯭ꯔꯥ ꯍꯥꯏꯕ
ꯑꯗꯣꯗꯤ ꯀꯥꯏ ꯀꯩꯅ ꯑꯣꯏ ꯍ
ꯑꯣꯏꯊꯣꯛꯇꯕ ꯋꯥꯅꯦ ꯑꯗꯨꯗꯤ
ꯅꯪ ꯂꯣꯏꯅꯃꯛ ꯍꯩ ꯍꯥꯏꯇꯥꯔꯦ
ꯑꯗꯨ ꯑꯣꯏꯔꯁꯨ ꯑꯗꯨꯗꯤ ꯍꯦꯃꯟꯗꯔꯣ
ꯍꯦꯟꯗꯨꯗ ꯂꯣꯏꯅꯃꯛ ꯍꯥꯏꯔꯗꯤ ꯌꯥꯎꯔꯕꯅꯦ ꯀꯩꯅꯣ ꯆꯨꯝꯗ꯭ꯔꯣꯕ
ꯎꯝ ꯅꯪꯗꯤ ꯀꯔꯤ ꯀꯔꯤ ꯀꯒꯦꯝ ꯄꯥꯝꯒꯦ ꯅꯪꯒꯤ
ꯎꯝ ꯀꯔꯤꯗ ꯆꯥꯅꯕ ꯍꯥꯏꯕ꯭ꯔꯣ
ꯒꯦꯝꯁꯇꯣ ꯒꯦꯝꯁ ꯁꯅꯕ ꯍꯥꯏꯕ ꯀꯔꯤ ꯀꯔꯤ ꯒꯦꯝꯁ ꯁꯅꯕ ꯍꯥꯏꯒꯦ
ꯎ ꯑꯩꯈꯣꯏꯗꯤ ꯄꯞꯖꯤ
ꯀꯌꯥꯕ
ꯄꯞꯖꯤ ꯄꯞꯖꯤ
ꯑꯣ ꯁꯅꯥꯕ ꯍꯥꯏꯕ꯭ꯔꯣ
ꯍꯩꯇ꯭ꯔꯗꯤ ꯃꯤ ꯄ꯭ꯔꯣꯅꯦ ꯀꯩꯅꯣ ꯅꯪ ꯑꯅꯤꯃꯛ ꯁꯅꯔꯝꯗꯧ ꯃꯟꯂꯦꯕꯨ
ꯑꯩ ꯁꯅꯕ ꯍꯩꯇꯦ ꯀꯩꯅꯣ ꯁꯅꯕ ꯍꯩꯌꯦ ꯎꯝ ꯑ ꯏꯣ
ꯍꯥ
ꯒꯦꯝ ꯁ ꯅꯕ ꯍꯌꯦꯡ ꯕꯨꯛꯇ ꯏꯕꯗꯣ ꯒꯦꯝꯁ ꯂꯩꯕꯗ
ꯕꯨꯛꯇ ꯏꯕꯗꯣ ꯍꯥꯏꯕꯗꯤ
ꯚꯣꯛꯀꯤꯦ ꯕꯣꯛꯛꯇ ꯀꯣ ꯏ ꯊꯣꯛꯣꯛꯂꯒ ꯁꯤꯟꯅꯕꯗꯣ ꯑꯦꯛꯁꯀꯤꯒꯨꯝꯕ ꯖꯦꯔꯣ ꯖꯦꯔꯣ ꯍꯥꯏꯅ ꯑꯗꯨꯝꯝꯕ ꯎꯝ ꯎꯝ
ꯑꯗꯨꯕꯨ ꯑꯗꯨꯕꯨ ꯒꯦꯝꯁꯤꯡꯕꯨꯅꯦ
ꯑꯒꯦꯅꯦ ꯌꯦꯦ ꯀꯗꯤꯔꯣ ꯑꯗ
ꯁ ꯄꯥꯝ ꯄꯝꯗꯗꯤ
ꯑꯣ ꯄꯥꯝꯃꯣꯏ ꯅꯨꯡꯉꯥꯏꯕꯅꯦ ꯁꯤꯟꯅꯕ ꯌꯥꯝ ꯅꯨꯡꯉꯥꯏꯌꯦꯦ
ꯎꯝ ꯑꯉꯥꯡ ꯁꯤꯁꯤꯡꯒꯦꯝꯅꯤ
ꯌꯥꯖꯔꯦ ꯌꯥꯖꯔꯦ ꯅꯆꯦꯀꯣ
ꯑꯁ ꯏꯒꯣ
ꯆꯁꯦ ꯆꯥꯟ ꯑ ꯍꯧꯖꯤꯗꯤ ꯆꯥꯟ ꯆꯥꯟ ꯊꯪꯝꯕꯒꯂꯣꯦꯔꯕꯣ
ꯆꯥꯈ꯭ꯔꯦꯗ ꯊꯣꯡꯕ ꯂꯣꯏꯕ ꯂꯥꯏꯔꯤ
ꯆꯥꯕꯁꯨ ꯂꯣꯏꯔꯕꯣ
ꯍꯣꯏ
ꯎꯝ ꯍꯪꯒꯥꯝꯣ ꯆꯥꯕ ꯀꯩ ꯁꯟꯁꯒꯦ
ꯎꯝ ꯂꯁ ꯕ꯭ꯔꯣꯣꯌꯂꯔ ꯆꯦ
ꯑꯦ ꯇꯂꯦꯒ
ꯑꯥ
ꯎ ꯃꯤꯅꯤ
ꯌꯥ ꯅꯪꯗꯤ
ꯆꯥꯗ꯭ꯔꯤꯗ ꯊꯦꯡꯅ ꯆꯥꯒꯅꯤ ꯍꯧꯖꯤꯛ ꯆꯥꯅꯤꯡꯗ꯭ꯔꯤꯌꯦ
ꯑꯗꯨꯗꯨ ꯀꯩꯌꯦꯦ
ꯄ ꯄꯨꯅꯌꯦ ꯍꯥꯥ
ꯀꯩ ꯌꯦꯟꯁꯥꯡꯕ
ꯎꯝ ꯈꯟꯔꯤ ꯀꯩꯁꯥꯎꯅꯅꯨꯡꯋꯥꯥꯏꯁꯨꯣ ꯌꯦꯡꯕꯤꯗ꯭ꯔꯤꯌꯦꯦ ꯄꯨꯛ ꯅꯥꯕꯒꯤꯀꯣ ꯑꯗꯨꯒꯤ ꯆꯥꯅꯤꯡꯗꯕ ꯍꯧꯖꯤꯛ
ꯀꯃꯥꯏꯅ ꯄꯨꯨꯡꯅꯒꯅꯣ
ꯃꯔꯛ ꯆꯥꯕꯒꯤ
ꯑ ꯣ ꯌꯥꯝ
ꯎ ꯌꯥꯔꯦ ꯅꯆꯦ ꯑꯩ ꯃꯣꯔꯣꯛ ꯆꯃꯝꯕꯒꯤ ꯄꯨꯛꯌꯥ ꯅꯥꯔꯦ
ꯍꯣꯏ ꯑꯉꯥꯡꯁꯤꯡꯁꯦ ꯁꯥꯕ ꯆꯥꯕ ꯍꯥꯏꯇꯅꯤꯅ ꯅꯥꯔꯝꯃꯅꯤ
ꯅꯠꯇꯦ ꯅꯆꯦ ꯑꯩꯁꯦꯅꯕ
ꯎꯝ ꯅꯤ ꯀꯥꯏ ꯇꯧꯔꯦꯍꯦ ꯋꯥꯔꯤꯔꯤ
ꯁꯦꯝ ꯃꯅꯤꯦ
ꯃꯥꯂꯦ ꯃꯥꯂꯦ ꯌꯥ ꯃꯥꯂꯦꯒꯣ
ꯃꯥꯟꯕꯒ ꯈꯛꯇꯪ ꯅꯠꯇꯦ ꯑꯁꯦꯡꯕ ꯋꯥꯅꯤ ꯍꯥꯏꯔꯤꯁꯦ ꯑꯗꯣ ꯅꯪꯁꯦ ꯁ꯭ꯀꯨꯜ ꯀꯥꯕꯒꯨꯝꯕ ꯂꯣꯏꯔꯕꯣ ꯂꯣꯏꯅ
ꯍꯥꯥ
ꯁ꯭ꯀꯨꯜ ꯀꯥꯕ ꯂ ꯑꯣꯏꯔꯕꯣ
ꯑꯩꯈꯣꯏꯗꯤ ꯅꯨꯄꯤ ꯐꯥꯎ ꯊꯤꯈ꯭ꯔꯦ
ꯀꯕ
ꯅꯨꯄꯤ ꯊꯤꯔꯦꯕ ꯑꯩꯈꯣꯏꯗꯤ
ꯂꯩꯔꯣ
ꯎꯝ
ꯑꯣ ꯌꯥꯝ ꯐꯥꯏꯅ
ꯏꯆꯥ ꯃꯔꯤ ꯁꯨꯔꯦ
ꯎꯝ
ꯑꯗꯨ
ꯌꯥꯝ ꯐꯩꯌꯦ ꯅꯆꯥꯒꯤ ꯕꯥꯔꯗꯗꯦꯗ ꯆꯥꯛ ꯀꯧꯕꯤꯌꯨꯀꯣ ꯀꯦꯛꯇꯣ ꯀꯛꯅꯤꯡꯉꯥꯏ
ꯀꯦꯛꯁꯨ ꯆꯥꯕ ꯂꯥꯛꯀꯦ
ꯍꯣꯏ ꯍꯣꯏ ꯍꯣꯏ ꯍꯣꯏ
ꯑꯩ ꯀꯦ ꯆꯥꯕꯥ ꯌꯥꯝ ꯑꯩ ꯀꯦꯛ ꯌꯥꯝ ꯄꯥꯃꯦ
ꯀꯔꯝ ꯀꯔꯝꯕ ꯑ ꯐ꯭ꯂꯦꯕꯔ ꯄꯥꯝꯕ꯭ꯔꯥ
ꯑ ꯂꯣꯏꯅꯃꯛ ꯌꯥꯏ
ꯕꯦꯅꯤꯂꯥ
ꯑ ꯏꯌꯥ ꯌꯥꯏꯗ
ꯀꯦꯛ ꯍꯥꯏꯔꯗꯤ ꯌꯥꯔꯦꯕꯀꯣ
ꯑꯥ
ꯑꯗꯨ ꯑꯣꯏꯔꯗꯤ ꯍꯣꯏꯅꯦ ꯀꯧꯏꯔ ꯂꯣꯏꯔꯦ ꯀꯩꯅꯣ
ꯀꯩ ꯍꯥꯏꯕ
ꯀꯧꯒꯦꯕ ꯀꯧꯒꯦꯕ
ꯀꯧꯑꯣ ꯀꯧꯑꯣ
ꯇꯥꯡ ꯀꯨꯟꯊ꯭ꯔꯥ ꯃꯉꯥꯗꯕꯣ
ꯑꯗꯣ ꯅꯣꯏꯒꯤ ꯍꯣꯏꯗ ꯇꯣꯔꯅꯃꯦꯟꯒꯨꯝꯕ ꯑꯗꯨꯒꯨꯝꯕꯗꯤ ꯂꯩꯇꯕ꯭ꯔꯣ ꯅꯣꯏꯒꯤ
ꯕꯣꯜꯒꯤꯔꯣ
ꯍꯣꯏ
ꯅꯪ ꯌꯦꯡꯅꯤꯡꯕ꯭ꯔꯥ
ꯌꯦꯡꯅꯤꯡꯉꯤꯅ ꯂꯥꯛꯅꯤꯡꯌꯦ ꯑꯗꯨꯒꯤꯅꯦ ꯍꯪꯉꯤꯁꯦ ꯇꯨꯔꯅꯥꯃꯦꯟꯒꯨꯝꯕ ꯑꯗꯨꯒꯒꯨꯝꯕ ꯂꯩꯔꯗꯤ ꯍꯥꯏꯔꯛꯑꯣ ꯂꯥꯛꯀꯦ
ꯑꯁꯦꯡꯕꯔꯣ
ꯑꯁꯦꯡꯕꯅꯦ ꯑꯁꯦꯡꯕꯒꯤꯅꯦ ꯍꯪꯉꯤꯁꯦ ꯍꯪꯉꯗꯤ ꯑꯣ ꯃꯥꯁ ꯁꯦ ꯂꯥꯛꯅꯤꯡꯕꯒꯤ ꯍꯥꯡꯉꯤꯅꯦ ꯍꯥꯏꯕ ꯈꯜꯂꯛꯄ ꯌꯥꯏ ꯀꯔꯤ
ꯅꯪ ꯅꯪ ꯅꯆꯤꯟ ꯌꯥꯝ ꯍꯩꯌꯦꯅꯦ
ꯍꯩ ꯆꯕ ꯅꯠꯇꯦ ꯍꯥꯏꯗꯔ꯭ꯗꯤ ꯌꯥꯗꯕꯒꯤ ꯍꯥꯏꯔꯤꯅꯦ ꯀꯔꯤꯅꯣ
ꯅꯪꯁꯤ ꯃꯤ ꯃꯤ ꯑꯣꯏꯒꯅꯤ
ꯑꯗꯣ ꯅꯪꯁꯨ ꯆꯥꯛ ꯑꯗꯨꯝ ꯊꯣꯡꯕ꯭ꯔꯥ ꯃꯔꯛ ꯃꯔꯛꯇ ꯑꯗꯨ ꯅ ꯃꯔꯛ ꯃꯔꯛꯇ ꯊꯣꯡꯕ꯭ꯔꯥ ꯅꯠꯇ꯭ꯔꯒꯅ ꯇꯣꯏꯅ ꯊꯣꯡꯕ꯭ꯔꯥ
ꯑꯁ ꯃꯔꯛ ꯃꯔꯛꯇ ꯈꯛ ꯊꯣꯡꯉꯤꯗ ꯏꯆꯦ ꯏꯇꯩꯃꯅ ꯑꯌꯥꯝꯕ ꯊꯣꯡꯉꯤꯗ
ꯇꯣꯏꯅꯗꯤ ꯊꯣꯡꯗꯕ
ꯎꯝ ꯅꯨꯄꯥꯕꯨ ꯀꯅꯥꯅ ꯆꯥꯛ ꯌꯦꯟꯁꯥꯡ ꯊꯣꯡꯅꯕ꯭ꯔ ꯍꯦ ꯅꯣꯡꯃ ꯅꯣꯡꯃ ꯊꯣꯡꯉꯗꯤ ꯂꯣꯏꯔꯦ ꯀꯩꯅꯣ
ꯄꯥꯁꯨ ꯆꯥꯛ ꯊꯣꯡꯕ ꯌꯥꯏꯌꯦ ꯆꯥꯔꯤꯗꯨꯗꯤ ꯆꯥꯔꯗꯤ ꯊꯣꯡꯕ ꯇꯥꯕ ꯑꯗꯨꯗꯤ ꯅꯪ ꯅꯨꯄꯤꯒꯨꯝꯕ ꯅꯥꯕ ꯀꯥꯟꯗꯤ ꯀꯅꯥꯅ ꯊꯣꯡꯒꯦ ꯅꯣꯏꯒꯤ
ꯎꯝ ꯏꯆꯟꯅꯨꯄꯤꯅ
ꯑꯣꯔꯝꯅꯤ ꯅꯆꯟꯗꯣ ꯅꯪꯗꯤ ꯊꯣꯡꯕ ꯌꯥꯗꯕ꯭ꯔꯣ
ꯌꯥꯏꯗ ꯊꯣꯡꯅꯤꯡꯗꯕ
ꯎꯝ ꯇꯧꯋꯦ ꯌꯥꯝꯅ ꯊꯕꯛ ꯇꯟꯕ ꯃꯤ ꯑꯣꯏꯔꯝꯅꯤ ꯃꯥꯁꯨ ꯑꯣ